ꯎꯝ
ꯎꯝ ꯌꯥ ꯍ ꯃꯇꯝꯁꯨ ꯈꯪꯍꯧꯗ꯭ꯔꯒ ꯌꯥꯝ ꯊꯨꯅꯗꯤ ꯆꯠꯂꯤꯅꯦ ꯑꯩꯅ ꯍꯩꯇꯕꯒꯤꯔꯥ ꯈꯪꯗꯦ
ꯑꯗꯨꯅꯦ ꯍꯟꯗꯛꯁꯦ ꯃꯇꯝꯁꯦ ꯑꯩꯅ ꯃꯇꯝ ꯂꯩꯇꯕ ꯍꯒꯔꯥ ꯈꯪꯗꯦ ꯑꯩꯒꯤꯁꯨ ꯑꯩ ꯃꯇꯝ ꯂꯩꯇꯕꯩ ꯃꯥꯜꯂꯦ ꯑꯩꯁꯦ ꯊꯨ ꯊꯨꯅ ꯂꯣꯏꯍꯟꯅꯤꯡꯗꯦ ꯍꯥꯏꯕ ꯑꯗꯨꯕꯨ ꯊꯨ ꯊꯨꯅ ꯂꯣꯏꯜꯂꯤ ꯂꯣꯏ ꯍꯥꯏꯕ ꯃꯇꯝꯁꯦ
ꯅꯦ ꯃꯇꯝ ꯌꯥꯝ ꯊꯨꯅ ꯂꯣꯏ ꯍꯥꯏꯕ ꯑꯗꯨꯕꯨ ꯑꯁ ꯁꯨꯇꯤꯒꯨꯝꯕ ꯃꯇꯝꯗꯤ ꯊꯨꯅ ꯂꯥꯛꯅꯤꯡꯕꯅꯦ ꯁꯨꯇꯤꯒꯤ ꯍꯥꯏꯔꯒ ꯑꯩꯗꯣ ꯀꯣꯏꯕ ꯆꯠꯀꯦ ꯍꯥꯏꯅ ꯇꯧꯔꯒ ꯂꯩꯌꯦ ꯑꯩꯈꯣꯏꯗ
ꯀ꯭ꯔꯥꯎꯒꯗ
ꯗꯤꯁ ꯐ꯭ꯔꯥꯏꯗꯦ ꯗꯤꯁ ꯐ꯭ꯔꯥꯏꯗꯦ ꯅꯨꯡꯗꯥꯡꯗꯀꯣ
ꯎꯝ
ꯀꯣꯏꯊ ꯊꯣꯛꯈꯤꯒꯦ ꯍꯥꯏꯅ
ꯑꯁ ꯑꯥꯔꯇꯤꯀꯜꯁꯤꯁꯨ ꯖꯦꯟ ꯖꯤꯒꯤ ꯉꯥꯛꯇ ꯉꯄ ꯉꯥꯏꯔꯤꯉꯣ
ꯈꯪꯗ꯭ꯔꯦ ꯒꯦꯝ ꯃꯦꯟ ꯇꯥꯗꯦ ꯑꯣ ꯅꯪ ꯍꯟꯗꯛꯇꯤ ꯌꯨꯝ ꯆꯠꯂꯔꯣꯏꯅꯀꯣ
ꯍꯣꯏ ꯑꯩ ꯆꯠꯂꯔꯣꯏꯒꯦ ꯈꯟꯗꯦꯗ ꯀꯃꯥꯏꯅ ꯇꯧꯅꯣ ꯈꯪꯗꯦ ꯑꯩꯅ ꯀꯣꯔꯁꯐ ꯐꯖꯅ ꯂꯣꯏꯕ ꯉꯝꯃꯗꯤ ꯑꯩ ꯆꯠꯇꯣꯏꯅꯦ ꯌꯨꯝꯁꯦ ꯑꯗꯨꯒ ꯑꯩꯒꯤ ꯀꯣꯔꯁ ꯋꯥꯛꯛꯀꯤꯗꯃꯛꯣꯏꯅ ꯑꯗꯨ ꯅꯠꯇ꯭ꯔꯗꯤ ꯈꯪꯗꯦ ꯀꯃꯥꯏꯅ ꯇꯧꯗꯣꯏꯅꯣ ꯑꯩꯗꯤ ꯑꯃꯨꯛꯀ ꯆꯠ ꯆꯠꯈ꯭ꯔꯅꯤ ꯌꯨꯝꯗ ꯀꯩꯅꯣ ꯅꯦꯛꯁ ꯌꯔꯗꯗꯤ
ꯀꯩꯒꯤꯔꯣ
ꯑꯩꯒꯤ ꯔꯤꯁꯔꯁ ꯁꯦꯟꯇꯔꯗ ꯑꯗꯨ ꯇ ꯍꯥꯏꯗꯤ ꯑꯩꯅ ꯍꯥꯏꯗꯤ ꯑꯩꯒꯤ ꯇꯣꯄꯤꯛꯇꯣ ꯑꯩꯈꯣꯏ ꯇꯥꯏꯕ ꯑꯗꯨꯒꯤ ꯑꯗꯨꯝ ꯆꯠ
ꯑꯣ ꯑꯣ ꯑꯗꯨꯔꯣꯝꯗ ꯆꯠꯂꯒ ꯂꯧꯒꯗꯕꯅꯦꯕ
ꯎꯝ
ꯑꯣ ꯑꯣ ꯅꯨꯡꯉꯥꯏꯅꯤꯅꯦ ꯑꯗꯨꯗꯤ ꯑꯃꯔꯣꯝꯗꯗꯤ
ꯍꯁ ꯇꯜꯂꯤꯗ ꯍꯥꯏꯗꯤ ꯑꯩ ꯇꯣꯛꯅꯤꯡꯈ꯭ꯔꯦꯗ ꯑꯗꯨꯕꯨ
ꯇꯧꯍꯦ ꯐꯖꯅ ꯇꯧꯔꯒ ꯇꯣꯛꯑꯣꯍꯦ ꯍꯥꯏꯗꯤ ꯇꯣꯛꯑꯣ ꯍꯥꯏꯕ ꯏꯟ ꯗ ꯁꯦꯟꯁ ꯀꯩꯅꯣ ꯐꯖꯅ ꯂꯣꯏꯁꯤꯜꯂꯒ ꯀꯣ ꯊꯣꯛꯂꯛꯑꯣ ꯍꯣꯏ
ꯈꯪꯗ꯭ꯔ ꯍꯥꯏꯕ ꯑꯝꯇ ꯍꯩꯇꯦ ꯍꯥꯏꯕ ꯀꯣꯛ ꯆꯥꯏ ꯀꯛꯁꯦ ꯌꯥꯗ꯭ꯔꯦ
ꯇꯧ ꯇꯧꯔꯒ ꯈꯪꯒꯗꯕ ꯄꯣꯠꯅꯤꯅ
ꯧ ꯇꯧꯔꯒ ꯈꯪꯒꯗꯧꯕ ꯄꯣꯠꯇꯣ ꯑꯩ ꯑꯁ ꯀꯦꯟ ꯃꯦꯟ ꯇꯥꯗꯦ
ꯑꯝꯇ ꯒ꯭ꯌꯥꯟ ꯇꯥꯗ꯭ꯔꯦ ꯍꯥꯏꯕ
ꯈꯔꯛꯇꯤ ꯈꯔꯛꯇꯗꯤ ꯄꯥꯕ ꯇꯥꯔꯦꯗꯅ
ꯑꯁ ꯄꯥꯅꯤꯡꯗꯕꯗꯣ ꯑꯗꯨꯅꯅꯦ ꯃꯔꯣꯜ ꯑꯃ
ꯑꯗꯨꯅꯗꯤ ꯄ꯭ꯔꯣꯕ꯭ꯂꯦꯝꯗꯤ ꯂꯩꯈ꯭ꯔꯦ ꯑꯗꯨ ꯑꯣꯏꯔꯁꯨ ꯑꯩꯈꯣꯏꯗꯤ ꯃꯁꯥꯒꯤꯅꯦ ꯄꯥꯅꯤꯡꯉꯦ ꯍꯥꯏꯅ ꯇꯧꯕ ꯃꯇꯝꯗꯤ ꯂꯩꯇꯕꯅꯦ ꯑꯗꯨꯕꯨ ꯑꯩꯈꯣꯏꯅꯀꯣ ꯈꯔꯁꯨ ꯐꯣꯔꯁ ꯇꯧꯔꯒ ꯇꯧꯒꯗꯕꯅꯤ
ꯈꯪꯖꯦꯔ ꯀꯔꯤꯒꯤꯅꯣ ꯈꯪꯗꯔ ꯁꯨꯝ ꯌꯥꯗꯦ ꯀꯣꯛꯁꯦ ꯂꯥꯏꯔꯤꯛ ꯄꯥꯎ ꯍꯥꯏꯔꯤꯁꯦ ꯑꯗꯨꯝ ꯃꯤꯅ ꯃꯤꯅ ꯅꯨꯡꯁꯤꯔꯒ ꯑꯩꯉꯣꯟꯗꯁꯦ ꯎꯝ ꯌꯥꯝꯅ ꯍꯥꯏꯕꯤꯕꯗꯣ ꯍꯥꯏꯗꯤ ꯑꯦꯛꯁꯄ꯭ꯂꯦꯟ ꯇꯧꯕꯤꯕꯒꯨꯝꯕ ꯑꯣꯏꯔꯁꯨ ꯂꯥꯏꯔꯛꯀꯤ ꯃꯇꯥꯡ ꯑꯣꯏꯔꯗꯤ ꯑꯗꯨꯝ ꯇꯨꯝꯅꯤꯡꯉꯦ ꯍꯥꯏꯕ ꯀꯩꯒꯤꯅꯣ ꯈꯪꯗꯦ ꯑꯁ ꯌꯥꯝꯇ ꯀꯥꯠꯆꯩ ꯑꯩꯁꯦ ꯏꯊꯟꯗꯐꯥꯎ ꯍꯩꯅꯗ꯭ꯔꯤ ꯑꯩꯁꯦ ꯑꯩꯒꯤ ꯏꯆꯥ ꯑꯣꯏꯔꯝꯃꯕ
ꯆꯩ ꯆꯥꯒꯅꯤꯑꯌꯣ
ꯑꯗꯨꯅꯦ ꯑꯁ
ꯏꯆꯥ ꯍꯣꯏ ꯑꯣꯏꯔꯗꯤ ꯇꯧꯋꯣ ꯇꯧꯋꯣ ꯍꯥꯏꯔꯅ ꯅꯝꯐꯨ ꯇꯧꯕꯤꯔꯅꯤꯗ ꯑꯁ ꯑꯩꯁꯦ ꯈꯪꯗꯦꯅꯦ ꯍꯟꯗꯛꯁꯦ ꯅꯨꯄꯥ ꯑꯃ ꯅꯨꯄꯥ ꯑꯃ ꯇꯧꯔꯛꯑꯦ ꯑꯩ ꯑꯩꯒꯤ ꯅꯨꯄꯥ ꯑꯃ
ꯍꯪ
ꯈꯪꯉꯦꯅ ꯅꯍꯥꯟꯗꯣ ꯑꯩꯈꯣꯏꯗꯣ ꯒꯦꯝ ꯁꯅꯥ ꯑꯩ ꯅꯉꯣꯟꯗ ꯍꯥꯏꯈ꯭ꯔꯕ꯭ꯔꯥ ꯈꯪꯗꯦ ꯒꯦꯝ ꯁꯥꯟꯅꯕ ꯀꯥꯟꯗ ꯑꯗꯨ ꯃꯤꯗꯣ ꯑꯩꯉꯣꯟꯗ ꯑꯗꯨꯝ ꯔꯤꯀ꯭ꯋꯦꯁ ꯇꯧꯔꯛꯄ ꯑꯦꯟꯇꯔ ꯇꯧꯅꯤꯡꯉꯥꯏ ꯂꯣꯕꯤꯗꯣ
ꯎꯝ
ꯑꯣ ꯑꯩꯁꯦ ꯁꯨꯡꯆꯪ ꯆꯪꯍꯟꯗꯦꯕ ꯑꯩꯈꯣꯏꯗꯣ ꯃꯤ ꯑꯩꯈꯣꯏ ꯃꯤ ꯃꯉꯥꯁꯨ ꯑꯣꯏꯌꯦꯅ ꯑꯗꯨꯒꯤ ꯑꯩꯁꯨ ꯆꯪꯍꯟꯗꯦꯕꯀꯣ ꯆꯪꯍꯜꯂꯁꯨ ꯃꯥ ꯆꯪ ꯆꯪꯕ ꯌꯥꯔꯣꯏꯅ ꯃꯤ ꯃꯉꯥ ꯉꯥ ꯂꯩꯔꯒ ꯂꯩꯕ ꯀꯥꯟꯁꯤꯗ ꯑꯗꯨꯒꯤ ꯑꯩꯁꯦ ꯁꯨꯡꯆꯪ ꯆꯪꯍꯟꯗꯦ ꯑ ꯨꯑꯗꯨꯒ ꯃꯥꯁꯦ
ꯈꯜꯂꯣ ꯌꯥꯗ꯭ꯔꯣ ꯑꯗꯨꯒ ꯆꯪꯍꯜꯂꯒ ꯃꯥꯁꯦ ꯐꯨꯜ ꯑꯣꯏꯔꯗꯤ ꯑꯗꯨꯝ ꯆꯠꯈ꯭ꯔꯅꯤꯅ
ꯑ ꯑꯗꯒꯤ ꯃꯥꯗꯣ ꯑꯥ ꯃꯥꯗꯣ ꯉꯔꯥꯡ ꯉꯔꯥꯡꯗꯣ ꯉꯔꯥꯡꯗ ꯇꯦꯛꯁ ꯑꯣꯏꯅ ꯊꯥꯔꯛꯑꯦ ꯀꯣꯜ ꯇꯧꯔꯛꯑꯦ ꯍꯥꯟꯅ ꯀꯣꯜ ꯇꯧꯕ ꯀꯥꯟꯗ ꯑꯩꯅ ꯄꯥꯏꯈꯠꯇꯕ ꯄꯥꯏꯈꯠꯇꯕꯒꯤ ꯃꯥꯁꯦ ꯑ ꯌꯥꯝ ꯕꯤꯖꯤ ꯑꯣꯏ ꯈ꯭ꯔꯕ ꯃꯥꯜꯂꯤꯀꯣ ꯃꯤꯗꯤ ꯍꯥꯏꯅ ꯊꯥꯔꯛꯑꯦ ꯊꯥꯕꯒꯤ ꯍꯣꯏ ꯈꯔ ꯕꯤꯖꯤ ꯑꯣꯏꯈ꯭ꯔꯦ ꯒꯦꯝ ꯁꯥꯟꯅꯕꯒ ꯈꯔ ꯕꯤꯖꯤ ꯑꯣꯏꯈ꯭ꯔꯦ ꯑꯩꯅ ꯍꯥꯏꯕꯤꯕ ꯑꯗꯤ ꯑꯩꯗꯣ ꯎꯝ ꯑꯁꯦꯡꯕꯗꯤ ꯑꯩꯅ ꯀꯔꯤ ꯂꯩꯒꯦ ꯍꯥꯏꯕꯒꯤ ꯃꯥꯅ ꯑꯁꯦꯡꯕꯗꯤ ꯅꯪ ꯅꯪꯕꯨ ꯉꯔꯥꯡꯗꯣ ꯒꯦꯝ ꯁꯥꯟꯅꯕ ꯀꯥꯟꯗ ꯂꯣꯕꯤꯗ ꯆꯪꯅꯕ ꯔꯤꯀ꯭ꯋꯦꯁꯇꯣ ꯇꯔꯥꯃꯨꯛ ꯇꯧꯋꯦ ꯍꯥꯏꯌꯦ ꯃꯥꯁꯦ ꯇꯔꯥꯃꯨꯛ ꯇꯧꯋꯦ ꯑꯗꯨꯗꯣ ꯅꯪ ꯑꯦꯛꯁꯦꯞꯁꯨ ꯁꯨꯡ ꯇꯧ ꯇꯧꯗꯦ ꯑꯗꯨꯒꯤ ꯀꯔꯤ ꯇꯧꯔꯒ ꯂꯩꯕ ꯖꯥꯠꯔꯥ ꯍꯥꯏꯅ ꯊꯥꯔꯛ ꯄꯅꯦ ꯀꯥꯏꯅ ꯍꯥꯏꯌꯦ ꯑꯩꯅ ꯑꯣ ꯑꯩꯈꯣꯏꯗ ꯂꯣꯕꯤ ꯂꯣꯕꯤ ꯐꯨꯜ ꯑꯣꯏꯌꯦ ꯑꯗꯨꯒꯤ ꯅꯪ ꯆꯪꯕꯁꯨ ꯌꯥꯔꯣꯏꯗꯔ ꯍꯥꯏꯅ ꯑꯦꯛꯁꯦꯞ ꯇꯧꯕꯤꯗꯕꯅꯦ ꯑꯩꯅ ꯑꯩꯅ ꯍꯥꯏꯕꯤꯈ꯭ꯔꯕ ꯃꯤꯗꯤ ꯑꯥ ꯒꯦꯝ ꯁꯥꯟꯅꯅꯤꯡꯉꯥꯏꯁꯨ ꯃꯤ ꯌꯥꯝ ꯂꯩꯌꯦ ꯀꯣ ꯍꯥꯢꯌꯦ ꯑꯗꯨꯒꯨꯝꯕꯗꯣ ꯍꯥꯏꯗ꯭ꯔꯁꯨ ꯌꯥꯔꯦꯅꯀꯣ
ꯍꯩꯍꯥ
ꯑꯗꯨꯕꯨꯗꯤ ꯈꯪꯗ꯭ꯔꯦ
ꯍꯣꯏ ꯑꯩꯈꯣꯏꯗꯤ ꯂꯩꯌꯦ ꯍꯥꯏꯅ ꯍꯥꯏꯕꯤꯔꯒ ꯑꯗꯨꯝ ꯇꯣꯛꯈ꯭ꯔꯕꯅꯦ
ꯑꯩ ꯑꯥꯔꯇꯤꯀꯜꯁ ꯊꯤꯕꯗ ꯄꯥꯁꯨ ꯄꯥꯗꯕꯤꯗ ꯊꯤꯔꯤꯅꯦ ꯍꯧꯖꯤꯛꯁꯦ ꯄꯥꯅꯤꯡꯉꯥꯢ ꯃꯇꯝ ꯂꯩꯇꯦꯕ
ꯑꯥꯔꯇꯤꯀꯜꯁꯀꯨꯝꯕ ꯌꯦꯡꯉ ꯂꯩꯕꯁꯦ ꯂꯦꯞꯇꯣꯞꯀꯨꯝꯗ ꯌꯦꯡ
ꯎꯄꯥꯏ ꯂꯩꯇꯦꯅ ꯌꯦꯡꯗ꯭ꯔꯗꯤ ꯃꯤꯠꯁꯦ ꯅꯥꯔꯕꯅꯦ ꯑꯩꯁꯤꯁꯨ
ꯄꯦꯛ ꯂꯧꯔꯒ ꯀꯣ ꯌꯨꯝꯗ ꯂꯩꯔꯗꯤ ꯍꯦ ꯍꯦꯛ ꯀꯥꯎꯋꯦ ꯍꯥꯞꯅꯕ ꯃꯄꯥꯟ ꯊꯣꯛꯄ ꯀꯥꯟꯗ ꯈꯛꯇ ꯍꯥꯞꯄꯦ
ꯑꯩ ꯑꯩꯁꯦ ꯃꯤꯠ ꯌꯥꯗ꯭ꯔꯕꯅꯦ ꯍꯟꯗꯛ ꯕ꯭ꯂꯥꯔ ꯆꯠꯂꯦ
ꯎꯝ
ꯀꯩꯅꯣ ꯑꯩꯅ ꯑꯥꯔꯇꯤꯀꯜꯁ ꯑꯃꯈꯛꯇ ꯊꯥꯔꯒ ꯃꯣꯏꯅ ꯑꯥꯔꯇꯤꯀꯜꯁ ꯑꯅꯤꯁꯦ ꯍꯥꯏꯌꯦꯅꯦ ꯍꯥꯎꯔꯣꯏꯅꯦ ꯏꯃꯨꯀꯣ ꯌꯥꯝ ꯁꯥꯎꯅꯤꯡꯉꯦ ꯍꯣꯏꯗ
ꯎꯝꯝ
ꯑꯁ ꯃꯣꯏꯗꯤ ꯑꯗꯨꯃꯥꯏꯅ ꯍꯥꯏꯌꯦꯕ ꯅꯪꯒꯤ ꯀꯩꯅꯣꯗꯣ ꯅꯪꯅ ꯑꯗꯨꯝ ꯍꯥꯏꯗꯤ ꯑꯠꯆꯥ ꯄ꯭ꯔꯤꯊꯤꯗꯒꯨꯝꯕꯗꯨꯁꯨ ꯅꯪꯅ ꯑ ꯑꯏꯏꯏꯏꯏ ꯑꯁ
ꯀꯩꯗꯧꯈ꯭ꯔꯦ
ꯑꯩꯒꯤꯁꯦ ꯑꯥꯗ ꯆꯠꯈ꯭ꯔꯕ ꯄꯨꯔꯤ ꯁꯅꯥ ꯀꯥꯟꯗ
ꯃꯤ ꯅꯠꯇꯕꯅꯦ ꯂꯥꯡꯕꯤꯉꯤꯅꯦ
ꯆꯠꯈ꯭ꯔꯦ ꯀꯥꯏꯗꯦ ꯀꯥꯏꯗ꯭ꯔꯣꯏ ꯀꯥꯏꯗ꯭ꯔꯦ ꯆꯠꯈ꯭ꯔꯁꯅ
ꯎꯝ
ꯑꯥꯔꯇꯤꯀꯜꯁ ꯃꯥꯟꯕꯥꯟꯕꯗꯤ ꯌꯥꯝ ꯂꯩꯌꯦꯕꯀꯣ ꯑꯗꯨꯒ ꯌꯥꯗꯕ ꯋꯥꯅꯤꯗ ꯃꯣꯏ ꯃꯤ ꯀꯅꯥꯝꯇ ꯁꯥꯏꯗ ꯇꯧꯕꯤꯗꯦꯕ ꯑꯗꯨ ꯌꯥꯗꯕ ꯄꯥꯕꯒ ꯑꯗꯨꯒ ꯍꯟꯗꯛ ꯍꯟꯇꯛꯀꯤꯁꯦ ꯑꯝꯇ ꯂꯩꯇꯦꯉꯣ ꯀꯩꯒꯤꯅꯣ ꯄꯤꯂꯖꯥꯅꯦ
ꯑ ꯅꯪꯗꯤ ꯆꯥꯛꯀꯤ ꯆꯥꯕ꯭ꯔꯣ
ꯑ ꯍꯣꯏ ꯆꯑ
ꯎꯝ
ꯉ ꯆꯥꯛ ꯆꯥꯕ ꯌꯥꯗꯦꯉꯣ ꯑꯝꯇ
ꯀ ꯅꯣꯏꯒꯤꯁꯦ ꯍꯦꯛ ꯍꯦꯛ ꯁꯨꯃꯥꯏꯅ ꯇꯧꯏꯅꯦ
ꯃꯣꯏꯗ ꯌꯨꯝꯗ ꯅꯠꯇꯕꯅꯤꯅ ꯎꯄꯥꯏ ꯂꯩꯇꯦ ꯀꯥꯏ
ꯎꯝ
ꯍꯥꯎꯇꯕ ꯉꯥꯛꯇꯅꯦ ꯌꯨꯝꯗꯨꯁꯨ ꯍꯥꯎꯗꯕ ꯅꯨꯃꯤꯠꯁꯨ ꯂꯩꯌꯦ ꯑꯗꯨꯕꯨ ꯂꯩꯗꯅ
ꯎꯝ ꯎꯝ
ꯑꯗꯗꯤ ꯑꯁ ꯂꯣꯏꯔ ꯃꯁꯥꯒꯤ ꯑꯥꯔꯇꯤꯀꯜꯁ ꯑꯩꯅ ꯐꯖꯕ ꯑꯃꯜ ꯎ ꯍꯧꯥꯎꯈꯤꯕꯅꯦ ꯍꯧꯖꯤꯛꯇꯤ ꯅꯥꯟꯊꯣꯛ ꯍꯥꯎꯈ꯭ꯔꯦ ꯀꯩꯒꯤꯅꯣ ꯈꯪꯗꯦ
ꯈꯪꯗꯦ ꯃꯤ ꯁꯨꯅꯥ ꯑ ꯑꯩꯍꯣꯏꯗꯣ ꯑꯩꯅ ꯀꯩꯅꯣ ꯀꯣꯏꯕ ꯆꯠꯀꯅꯤ ꯍꯥꯏꯕꯗꯣ
ꯎꯝ
ꯅꯨꯡꯗꯥꯡꯗ ꯆꯠꯀꯗꯕꯅꯤ ꯅꯪ ꯉꯁꯤꯁꯦ ꯄꯦꯛꯀꯤꯡ ꯇꯧꯕ ꯍꯧꯔꯁꯦ ꯍꯥꯏꯅ ꯍꯥꯏꯔꯒ ꯆꯠ ꯀꯝꯅꯦ ꯃꯥꯅꯗꯤ ꯉꯁꯤ ꯅꯠꯇꯦ ꯍꯌꯦꯡꯁꯦ ꯍꯌꯦꯡ ꯏꯚꯅꯤꯡ ꯆꯠꯀꯗꯕ
ꯑꯗꯨꯅ ꯑꯣ ꯍꯌꯦꯡ ꯁꯨꯇꯤ ꯑꯣꯏꯕꯩꯅꯤꯀꯣ ꯍꯌꯦꯡ ꯁꯨꯇꯤ
ꯁꯨꯇ ꯅꯠꯇꯦ ꯁꯨꯇ ꯅꯠꯇ ꯍꯌꯦꯡꯁꯦ ꯊꯕꯛ ꯇꯧꯔꯒ ꯊꯕꯛ ꯇꯧꯔ ꯊꯕꯛ ꯂꯣꯏꯔꯒ ꯑꯣꯏꯅ ꯆꯠꯀꯅꯤ
ꯌꯥꯝ ꯅꯨꯡꯉꯥꯏꯅꯦ ꯑꯩꯁꯨ ꯂꯥꯛꯀꯦ
ꯂꯥꯛꯑꯣ ꯂꯥꯛꯑꯣ
ꯂꯥꯛꯄ ꯌꯥꯔꯗꯤ ꯐꯗꯣꯏꯕ ꯁꯉꯥꯏꯅꯦ
ꯎ ꯆꯠꯂꯣꯏ ꯏꯃꯥꯟꯅꯕꯤ ꯍꯈꯣꯏ ꯑꯅꯤ ꯑꯩꯈꯣꯏ ꯃꯔꯤ ꯈꯛꯇꯅꯦ
ꯑꯥ
ꯃꯣꯏ ꯌꯥꯎꯗꯦ ꯃꯣꯏꯗꯤ ꯑ ꯁꯇꯤꯁꯨ ꯄꯥꯛ ꯐꯪꯗꯕꯅꯤꯅꯀꯣ ꯄ꯭ꯂꯥꯟ ꯇꯧꯕꯁꯦ ꯍꯦꯛ ꯍꯦꯛ ꯌꯥꯗꯦ ꯍꯥꯏꯕ ꯍꯥꯏꯗꯤ ꯅꯛꯄꯗ ꯑꯣꯏꯔꯗꯤ ꯀꯥꯏꯗꯕ ꯑꯗꯨꯕꯨ ꯖꯔꯅꯤ ꯁꯥꯡꯝꯕꯒꯨꯝꯕꯗꯤ ꯌꯥꯗꯦꯕ ꯃꯣꯏꯒꯤꯗꯤ
ꯎꯝ꯫
ꯋꯥꯁꯨ ꯋꯥꯒꯅꯤ ꯍꯥꯏꯅ ꯁꯨꯇꯤ ꯑꯃ ꯂꯧꯔꯒ ꯎꯝ ꯐ꯭ꯔꯥꯏꯗꯦ ꯅꯨꯡꯗꯥꯡ ꯆꯠꯂꯒ ꯃꯟꯗꯦꯗ ꯍꯜꯂꯛꯀꯗꯕ꯫
ꯑꯥ꯫ ꯅꯪꯁꯨ ꯌꯥꯝ ꯁꯨꯇꯤ ꯂꯧꯒꯜꯂꯦꯗ ꯑꯗꯨꯕꯨ
ꯂꯧꯕꯅꯦ ꯂꯧꯕꯅꯦ ꯑꯗꯨꯕꯨ ꯑꯩꯈꯣꯏꯒꯤꯗꯤ ꯍꯥꯏꯗꯤ꯫ ꯌꯥꯝ ꯂꯥꯏꯌꯦꯅ ꯂꯧꯕꯗꯣ ꯍꯥꯏꯗꯤ ꯄꯔꯃꯤꯁꯟ ꯌꯥꯝꯅ ꯀꯩꯅꯣ ꯇꯧꯔꯒ꯫ ꯂꯧꯕ ꯅꯠꯇꯕꯅꯤꯅꯀꯣ ꯑꯩ ꯁꯨꯇꯤ ꯂꯧꯈ꯭ꯔꯒꯦ ꯉꯁꯤꯁꯦ ꯑꯩꯅ ꯅꯥꯢ ꯍꯥꯏꯔꯗꯤ ꯑꯣꯀꯦ꯫ ꯑꯩꯅ ꯑꯗꯨꯃꯥꯏꯅ ꯇꯧꯋꯦꯕ꯫
ꯐꯩꯅ꯫
ꯑꯗꯨꯒꯤ ꯅꯒꯤꯗꯃꯛꯇꯤ ꯐꯔꯣꯏ ꯍꯥꯏꯅ ꯇꯧꯔꯕꯅꯤꯗ
ꯀꯩꯅꯣꯅꯦ ꯑꯩꯒꯤꯁꯦ
ꯎꯝ
ꯑꯩ ꯑꯣ ꯑꯣ ꯑꯩꯅ ꯉꯔꯥꯡ ꯑꯗꯣ
ꯀꯔꯤ ꯍꯥꯢꯕ
ꯇꯥꯕ꯭ꯔꯥ
ꯅꯪꯅ ꯉꯔꯥꯡ
ꯇꯥꯕ꯭ꯔꯣ ꯉꯔꯥꯡꯗꯣ
ꯇꯥꯢꯌꯦ ꯇꯥꯢꯌꯦ
ꯑꯃ ꯑꯗꯨꯒꯤꯗꯤ ꯄꯤꯅ ꯑꯥ
ꯒ꯭ꯌꯥꯟ ꯇꯥꯗꯦ ꯍꯥꯏꯔꯛꯑꯣ ꯑꯃꯨꯛꯀ ꯅꯪꯒꯤ ꯃꯈꯣꯟꯗꯣ ꯍꯧꯖꯤꯛꯀꯤ ꯆꯞꯄꯦ꯫ ꯃꯈꯣꯟ ꯆꯞꯄꯒ ꯂꯩꯌꯦꯅꯦ꯫
ꯉꯔꯥ ꯔꯥꯡꯒꯤ ꯍꯥꯏꯗꯤ ꯑꯃ
ꯎꯝ꯫
ꯑꯃꯥꯗꯣ ꯃꯥꯒꯤ
ꯑꯦꯝ ꯑꯦꯜꯗꯔꯣ ꯑꯦꯝ ꯑꯦꯜꯗꯔꯣ ꯑꯥ꯫ ꯑꯩꯌ꯫
ꯑꯣ꯫
ꯀꯔꯤꯔꯣ ꯅꯪꯒꯤ ꯃꯈꯣꯟ ꯇꯥꯗ꯭ꯔꯦ ꯑꯩ ꯇꯥꯕ ꯉꯝꯗ꯭ꯔꯦ꯫ ꯑ ꯎ ꯎ ꯑ ꯇꯧꯔ ꯂꯩꯌꯦ꯫
ꯈꯪꯉ ꯅꯪꯒꯤ ꯃꯈꯣꯟ